ꯑꯣ
ꯇꯥꯔꯕꯣ
ꯑ ꯑ ꯇꯥꯏ ꯑꯩꯗꯤꯅꯦ ꯍꯥ
ꯑꯥ
ꯕꯦꯔꯥ ꯇꯥꯂꯦ ꯑ ꯍꯧꯖꯤꯛꯀꯤꯗꯨ ꯏꯐꯨꯟꯗ ꯑꯃꯇ ꯁꯥꯟꯅꯗ꯭ꯔꯥ
ꯑꯥ
ꯀꯣꯜ ꯑꯃ ꯇꯧꯒꯦ ꯇꯧꯕꯗꯅꯦ
ꯑꯥ
ꯑꯃꯗꯨꯗꯒꯤ ꯗꯕꯜ ꯆꯠꯁ ꯁꯜꯂ ꯑꯅꯤꯗꯨ ꯁꯝꯃꯤꯠ ꯇꯧꯁꯤꯈꯤꯕꯅ
ꯀꯃꯥꯢꯅ
ꯑꯗꯨ ꯀꯃꯥꯏꯅ ꯌꯥꯗꯣꯏ ꯌꯥꯗ꯭ꯔꯣ ꯑꯗꯨꯕꯣ
ꯀꯃꯥꯏꯇꯧꯏꯅꯣꯕ
ꯁꯥꯟꯅꯈꯤꯕꯒꯤ ꯀꯣꯜ ꯑꯍꯥꯟꯕꯒꯤ ꯒꯤꯗꯣ ꯂꯩꯈ꯭ꯔꯦꯗꯅ ꯑꯗꯨꯗꯣ ꯁꯝ ꯁꯝ ꯑ ꯃꯊꯛꯇ ꯂꯩꯈ꯭ꯔꯕ ꯃꯇꯨꯡꯨꯡꯗ ꯑꯩꯅ ꯑꯃꯨꯛ ꯏꯆꯦꯒꯤ ꯅꯝꯕꯔꯗꯣ ꯑꯃꯨꯛ ꯏꯔꯒ ꯍꯧꯖꯤꯛ ꯀꯣꯜ ꯑꯃꯨꯛ ꯇꯧꯒꯦ ꯇꯧꯕꯗꯣ ꯑꯗꯨꯗ ꯃꯊꯛꯀꯤꯗꯨꯗꯒꯤꯅꯦ ꯀꯣꯄꯤ ꯇꯧꯔꯒꯅꯦ ꯃꯊꯟꯗꯅꯦ ꯑꯅꯤ ꯁꯃꯤꯠ ꯇꯧꯈ꯭ꯔꯕ
ꯏꯃ
ꯑꯗꯨꯅ ꯀꯃꯥꯏꯅ ꯇꯧꯗꯣ ꯑꯗꯨ ꯖꯦꯔꯣꯗꯤ ꯆꯠꯇꯕ ꯑꯗꯨꯒ ꯅꯝꯕꯔ ꯃꯈꯥꯗꯨꯗ ꯍꯥꯟꯅꯩꯩ ꯍꯥꯟꯅꯒꯤ ꯃꯊꯛꯇ ꯁꯥꯈꯤꯕꯒꯤ ꯀꯩꯅꯣꯗꯣ ꯑꯗꯨ ꯑꯗꯨꯝ ꯑꯣꯏꯖ ꯒꯤꯕ
ꯑꯗꯨꯗꯤ ꯌꯥꯏ ꯀꯩꯅꯣ ꯑꯦ ꯑꯅꯤ ꯁꯨ ꯆꯪꯈ꯭ꯔꯕ
ꯍꯣꯏ ꯑꯅꯤꯁꯨꯖꯟꯈ꯭ꯔꯕ ꯍꯥꯏꯗꯤ ꯆꯞ ꯃꯥꯟꯅꯕꯗꯨꯗ ꯑꯅꯤꯁꯨꯖꯟꯈ꯭ꯔꯕ ꯑꯗꯨꯝ ꯃꯊꯟꯇ
ꯈꯪꯗꯦ ꯑꯗꯨꯗꯤ ꯑꯗꯨꯗꯤ ꯁꯤꯅ ꯂꯣꯏꯔꯦꯅꯦ
ꯑꯃꯨꯛꯀ ꯕꯦꯛ ꯇꯧꯒꯦ ꯇꯧꯕꯗꯣ ꯍꯧꯖꯤꯛꯇꯤ ꯑꯃꯈꯛꯇ ꯁꯥꯟꯅꯗ꯭ꯔꯥ ꯑꯗꯣ
ꯎꯝ ꯑꯗꯨꯗꯤ ꯁꯤꯅ ꯂꯣꯏꯔꯦ
ꯑꯩ ꯁꯨꯃꯥꯏꯅ ꯁꯨꯝ ꯇꯧ ꯂꯩꯔꯦ ꯀꯩꯅꯣ ꯖꯤꯔꯣ ꯈꯔ ꯆꯠ ꯑꯗꯒꯤ ꯁꯨꯃꯥꯏꯅ ꯑꯃꯨꯛ ꯇꯧ ꯑꯗꯨ ꯀꯩꯝ ꯇꯧꯔꯣꯏꯗꯣꯏ ꯖꯥꯠꯂꯣ ꯗꯕꯜ ꯆꯠꯈ꯭ꯔꯤꯗꯣ ꯑꯃꯅ ꯄꯩꯁꯥ ꯑꯗꯨꯗꯤ ꯃꯉꯥ ꯑꯃ ꯂꯩꯔꯦ ꯑꯗꯨ ꯑꯅꯤ ꯑꯃꯒ ꯇꯔꯦꯠꯂ ꯀꯩꯅꯣ ꯁꯨ ꯑꯩꯗꯤ ꯀꯛꯈꯤꯗꯣꯏꯖꯦ ꯑꯗꯨꯗꯤ
ꯄꯩꯁꯥ ꯀꯛꯈ꯭ꯔꯅꯤꯕ ꯍꯥꯏꯗꯤ ꯃꯣꯏ ꯔꯦꯀꯣꯔꯠ ꯀꯩꯀꯥ ꯇꯥꯔꯤꯅꯦꯕ ꯌꯥꯔꯦꯁꯦ ꯁꯤꯒꯤ ꯃꯔꯝꯒꯤ ꯋꯥꯔꯤ ꯁꯥꯟꯅꯒꯨꯝꯁꯦ ꯑꯩꯈꯣꯏ ꯄꯨꯈ꯭ꯔꯤꯁꯦ ꯊꯝꯕꯥꯜ ꯈꯨꯁꯥꯠ ꯑꯝꯅꯦꯍꯦ ꯊꯥꯡꯖꯤꯡꯒ ꯄꯨꯂꯞ
ꯃꯃꯥꯡꯗꯨꯗ
ꯎꯝ ꯊꯥꯡꯖꯤꯡ ꯄꯥꯟꯕꯁꯦ ꯀꯃꯥꯏ ꯈꯪꯗꯣꯏꯅꯣꯕ
ꯊꯤꯟꯒꯠꯂꯛꯇꯥꯏꯅꯦ ꯁꯨꯃꯥꯏꯅ ꯑꯃ ꯃꯈꯥ ꯃꯈꯥꯗꯒꯤ ꯁꯨꯃꯥꯏꯅ ꯃꯀꯣꯛꯇꯣ ꯊꯤꯡꯒꯠꯂꯛꯇꯥꯏꯅꯦ ꯍꯥꯏꯐꯦꯠ ꯍꯥꯏꯐꯦꯠ ꯗꯥꯥꯏꯅ ꯃꯊꯛꯇꯒꯤ ꯎꯗꯥꯏꯅꯦ ꯄꯥꯜꯂꯦ ꯍꯦꯞ ꯑꯗꯨ ꯅꯞ ꯃꯅꯥꯒꯤ ꯃꯈꯥꯗꯨꯗꯁꯨ ꯃꯌꯥꯝ ꯑꯗꯨꯋꯥꯏꯗ ꯌꯦꯡꯅꯕ
ꯎꯝ ꯍꯥꯏꯗꯤ ꯃꯅꯥꯏ ꯃꯈ ꯄꯥꯟꯕꯗꯤ ꯃꯅꯨꯡꯗ ꯄꯥꯜꯂꯦꯗꯤ ꯈꯪꯕꯀꯣ ꯏ ꯊꯥꯡꯖꯤꯡꯄꯥꯜꯂꯦ ꯈꯣꯠꯂꯛꯑꯒ ꯀꯃꯥꯏꯅ ꯈꯪꯗꯣꯏꯅꯣ ꯁꯤꯅꯦ
ꯊꯤꯡꯍꯜꯂꯛꯇ꯭ꯔꯣ ꯃꯥ ꯃꯥ ꯃꯥꯒꯤ ꯃꯄꯣꯝꯒꯤ ꯇꯥꯏꯞ
ꯊꯤꯡꯗꯤ ꯊꯤꯡꯒꯠꯂꯑꯝꯅꯤ ꯅꯪꯅ ꯍꯥꯏꯗꯤ ꯆꯨꯝꯃꯝꯗꯣꯏꯅꯦ ꯑꯩꯅ ꯎꯗꯕꯩ ꯈꯪꯗꯕ ꯍꯥꯏꯇꯥꯔꯦꯅꯦ
ꯊꯥꯡꯖꯤꯡ ꯆꯥꯗꯧꯔꯦꯅꯦ ꯐꯗꯨꯗꯤ
ꯌꯥꯝ ꯍꯥꯏꯗꯤ ꯍꯧꯋꯦꯕꯀꯣ ꯃꯅꯥꯗꯣ ꯁꯟꯗꯣꯔꯛꯑꯦ ꯄꯥꯜꯂꯤꯔ ꯄꯥꯟꯗ꯭ꯔꯤꯔꯗꯤ ꯈꯪꯗꯦꯕ ꯑꯗꯨꯒ ꯑꯩꯈꯣꯏ ꯄꯨꯈ꯭ꯔꯤꯁꯦ ꯍꯥꯏꯗꯤ ꯃꯃꯥꯡꯗ ꯂꯩꯕ ꯄꯨꯈ꯭ꯔꯤꯁꯦ ꯌꯥꯝ ꯂꯨꯏꯌꯦꯕ ꯑꯩꯈꯣꯏ ꯏꯔꯦꯡ ꯃꯌꯥꯝ ꯃꯌꯥꯝ ꯍꯦꯜꯂꯦꯕ
ꯑꯥ ꯏꯁꯤꯡꯗꯤ ꯁꯤꯖꯤꯟꯅꯕ꯭ꯔꯣ ꯆꯦ ꯑꯗꯨꯗꯤ
ꯏꯁꯤꯡꯁꯨ ꯂꯨꯏ ꯌꯥꯝ ꯀꯟꯅ ꯁꯤꯖꯤꯟꯅꯕꯠꯇꯦ ꯇꯣꯇꯤ ꯇꯥꯗ꯭ꯔꯥ ꯈꯣꯠꯇ꯭ꯔꯥ ꯀꯥꯟꯗ ꯁꯤꯖꯤꯟꯅꯕ ꯍꯥꯏꯇꯥꯔꯦꯅꯦ
ꯐꯩꯅꯦ ꯑꯗꯨꯗꯤ ꯇꯣꯇꯤ ꯇꯥꯗ꯭ꯔꯀꯥꯟꯗ ꯁꯤꯖꯤꯟꯅꯅꯕ ꯑꯣꯏꯖꯩꯗ
ꯑꯥ ꯑꯗꯨꯒꯤ ꯑ ꯏꯁꯤꯡꯕꯨꯗꯤ ꯂꯨꯏꯌꯦꯕ
ꯎꯝ
ꯎꯝ ꯊꯝꯕꯥꯜꯁꯦ ꯌꯥꯝ ꯍꯧꯋꯦ ꯊꯝꯕꯥꯜꯁꯤꯅ ꯑꯩꯈꯣꯏꯅ ꯊꯥꯈꯤꯕ ꯍꯥꯏꯇꯥꯔꯦꯅꯦ ꯍꯦꯛꯇ ꯄꯥꯛꯊꯣꯡ ꯄꯥꯈꯩ ꯑꯁ ꯊꯅꯣꯒ ꯊꯝꯖꯦꯠꯀꯁꯦ ꯈꯨꯋꯥꯡ ꯑꯃꯅꯤꯍꯦ ꯊꯨꯝꯇ꯭ꯔꯤꯛ ꯊꯨꯝꯃꯒ ꯊꯝꯕꯥꯜꯁꯨ ꯆꯥꯝꯃ ꯅꯤꯄꯥꯜꯅꯤ ꯆꯝꯇꯔꯥꯅꯤꯄꯥꯟ ꯍꯥꯕꯗꯣ ꯆꯥꯝꯅꯤ ꯄꯥꯟ ꯍꯥꯏꯕ꯭ꯔꯥ ꯆꯥꯝ ꯇꯔꯥꯅꯤꯄꯥꯟ ꯍꯥꯏꯕ꯭ꯔꯥ
ꯆꯥꯝ ꯆꯥꯝꯃꯒ ꯅꯤꯄꯥꯥꯟ
ꯆꯥꯝꯃꯒ ꯅꯤꯄꯥꯥꯟ ꯊꯝꯕꯥꯜ ꯆꯥꯝꯃ ꯅꯤꯄꯥꯟꯗꯨꯅꯦꯕ ꯑ ꯁꯥꯠꯂꯤꯁꯦ ꯑ ꯑꯩꯈꯣꯏ ꯑꯦꯝ ꯌꯨ ꯗ ꯂꯥꯛ ꯈꯣꯏꯔꯝꯕ ꯂꯥꯛ ꯑꯣꯏꯗ꯭ꯔꯣ ꯅꯣꯏ
ꯀꯔꯝ ꯀꯥꯟꯗ ꯇꯥꯒꯦ
ꯏꯉꯥꯒꯤ ꯍꯨꯝꯅꯤ ꯄꯥꯟꯕꯝꯕ꯭ꯔꯥ ꯀꯩꯅꯣꯝ ꯑꯣꯏꯕꯅꯤ
ꯃꯊꯪ ꯀꯩꯅꯣ ꯀꯥꯡ ꯀꯥꯡ ꯅꯣꯡꯉꯥꯟ ꯗꯦꯠ ꯁꯚꯦꯟꯇꯤꯟ ꯇꯥꯕ꯭ꯔꯥ
ꯎꯝ
ꯎꯎꯝ ꯈꯪꯗꯦꯅꯦ
ꯀꯥꯡꯁꯦ ꯍꯟꯗꯛꯀꯤꯗ ꯑꯗꯨꯝ ꯑꯣꯏꯔꯕꯣ
ꯀꯥꯡꯒꯤ ꯃꯊꯪ ꯃꯊꯪꯒꯤ ꯃꯊꯪꯒꯤ
ꯑꯩ ꯃꯊꯪꯒꯤ ꯑꯣꯏꯔꯝꯅꯤ ꯍꯟꯗꯛꯀꯤ ꯗꯦꯠ ꯁꯚꯦꯟ ꯗꯦꯠ ꯀꯩꯅꯣ ꯉꯁꯤ ꯊꯥꯁꯤ ꯑꯣꯏꯕ꯭ꯔꯥ ꯅꯠꯇꯦ ꯀꯨꯟꯃꯥꯄꯟꯅꯤ ꯄꯥꯟꯕꯥ
ꯈꯪꯗꯦꯌꯦ ꯀꯌꯥ ꯄꯥꯟꯕꯖꯥꯠꯅꯣ ꯑꯧ ꯃꯃꯥ ꯃꯊꯪꯒꯤ ꯗꯦꯠ ꯁꯤꯛꯁꯇꯤꯟꯗ ꯇꯥꯏ ꯍꯥꯏꯕ ꯀꯩꯅꯣꯝ ꯍꯥꯏ
ꯑꯗꯨꯅꯦ ꯍꯟꯗꯛꯀꯤ ꯏꯉꯥꯅꯦꯕ ꯍꯧꯖꯤꯛꯥꯁꯦ ꯏꯉꯥ ꯏꯉꯥ ꯑꯅꯤ ꯄꯥꯟꯁꯤꯜꯂꯦ ꯍꯥꯏꯕꯅꯦ ꯑꯃꯗꯣ ꯃꯥꯡꯉꯦ ꯍꯥꯏꯕꯅꯦꯕ ꯏꯉꯥ ꯑꯝꯗꯣ ꯑꯗꯣ ꯍꯟꯗꯛꯀꯤ ꯏꯉꯥꯁꯤꯅ ꯃꯥꯡꯗꯕ ꯏ ꯉꯥꯅꯦꯅ ꯂꯨꯍꯣꯡꯅꯩꯕ ꯌꯥꯝꯅ ꯃꯃꯥꯡꯒꯤꯗꯤ ꯃꯃꯥꯡꯒꯤ ꯊꯕꯛ ꯊꯧꯔꯃꯗ ꯇꯧꯅꯗꯦꯕ ꯏꯉꯥ ꯃꯥꯡꯉꯦꯅ
ꯑꯣꯖꯥ ꯔꯣꯃꯦꯁꯅ ꯃꯥꯡꯗꯦ ꯃꯥꯡꯕ ꯂꯩꯇꯦ ꯍꯥꯏꯌꯦꯅ ꯇꯧꯕꯗ ꯅꯍꯥꯟ ꯍꯥꯏ ꯀꯅꯣꯗ ꯍꯥꯏ ꯂꯩꯍꯧꯕꯅꯦ
ꯀꯅꯥꯗꯥ
ꯑꯥ ꯑꯥ ꯀꯅꯣꯗ ꯑꯦ ꯖꯤ ꯄꯤꯗ ꯅꯍꯥꯟ ꯆꯠ ꯅꯍꯥꯟ ꯃꯨꯛ ꯆꯠꯂꯨꯕꯗ ꯀꯅꯣ ꯇꯧꯋꯦ ꯎꯝ ꯑꯁꯤꯒꯤ ꯆꯦꯡ ꯍꯣꯡꯕꯗꯣ
ꯑꯥ
ꯁꯅꯥꯃꯍꯤ ꯆꯦꯡ ꯍꯣꯡꯕꯗꯣ ꯄꯥꯈꯪꯕ ꯅꯠꯇꯕꯗꯣ
ꯑꯥ ꯑꯥ ꯈꯪꯉꯦ
ꯇꯝꯐꯥ ꯍꯣꯏ ꯆꯠꯂꯨꯏ ꯎꯝ
ꯃꯥ ꯍꯟꯗꯛꯀꯤ ꯉꯥꯗꯨꯗ ꯗꯣ ꯃꯥ ꯑꯈꯣꯏꯗꯤ ꯃꯊꯪꯒꯤꯗ
ꯃꯐꯝ ꯃꯐꯝꯒꯤ ꯇꯣꯉꯥꯟ ꯀꯅꯣꯒꯤ ꯃꯣꯏꯒꯤ ꯇꯣꯉꯥꯟ ꯇꯣꯉꯥꯟ ꯃꯥꯜꯂꯦ ꯈꯪꯗꯦ ꯃꯥꯏ ꯃꯥꯏ ꯄꯥꯔꯇꯤ ꯄꯥꯔꯇꯤꯒꯤ
ꯑꯁ ꯑꯩꯗꯤ ꯃꯊꯪꯒꯤꯗ ꯃꯊꯪꯒꯤꯗ ꯍꯣꯡꯗꯣꯏꯅꯦꯅ ꯂꯩꯔꯤꯅꯦ ꯑꯗꯨꯕꯨꯗꯤ ꯂꯣꯏꯁꯪꯖꯦ ꯂꯣꯏꯁꯪꯖꯦ ꯌꯥꯝꯅ ꯌꯥꯝꯃꯤꯗꯅ ꯄꯟꯗꯤꯠ ꯂꯣꯏꯁꯪ ꯑꯗꯩꯗꯤ ꯀꯔꯤꯕ ꯄꯆꯥ ꯂꯣꯏꯁꯪ
ꯈꯪꯇꯦ ꯁꯅꯥꯃꯍꯤꯒꯤꯖꯨ ꯇꯣꯉꯥꯟꯅ ꯑꯗꯒꯤ ꯀꯪꯂꯥꯒꯤꯖꯨ ꯇꯣꯉꯥꯟ ꯑꯗꯒꯤ ꯀꯣꯅꯨꯡꯒꯤꯖꯨ ꯇꯣꯉꯥꯟ ꯒ꯭ꯌꯥꯟ ꯃ ꯇꯥꯗꯦ
ꯎꯝ ꯃꯣꯏ ꯃꯔꯤ ꯃꯉꯥ ꯊꯣꯛꯑꯕꯅꯤꯅ ꯊꯕꯛ ꯊꯧꯔꯝꯗꯣ ꯃꯔꯤ ꯃꯉꯥ ꯄꯨꯂꯞ ꯇꯧꯔꯛꯑꯦꯕ
ꯑꯗꯨꯅꯦ ꯑꯗꯨ ꯈꯪꯗꯦ ꯑꯗꯨꯃꯥꯏ ꯊꯕꯛ ꯇꯧꯕ ꯀꯥꯟꯗ ꯇꯣꯉꯥꯟ ꯇꯣꯉꯥꯟ ꯇꯧꯕꯗꯣ ꯅꯨꯡꯉꯥꯏꯇꯦꯗ
ꯑꯃꯅ ꯃꯥꯟꯅꯖꯨ ꯃꯥꯟꯅꯗꯦ ꯀꯔꯝꯕꯅ ꯆꯨꯝꯃꯤꯅꯣ ꯀꯔꯝꯕꯅ ꯂꯥꯔꯤꯅꯣꯖꯨ ꯈꯪꯗ꯭ꯔꯦꯕ ꯑꯩꯈꯣꯏꯖꯦ
ꯑꯗꯨꯅꯦ ꯅꯍꯥꯟꯃꯨꯛꯀꯤ ꯂꯝꯇꯥ ꯊꯥꯡꯖꯒꯤꯗꯨꯖꯨ ꯏꯆꯦ ꯍꯣꯏꯅ ꯑꯁꯣꯝꯒꯤꯗꯨꯖꯨ ꯑꯃ ꯑꯩꯈꯣꯏꯅ ꯑꯃ ꯆꯠ ꯂꯩꯔꯝꯕꯗꯣ
ꯁꯤꯡ ꯁꯠꯄꯖꯦ ꯑꯅꯤꯔꯛ ꯑꯅꯤꯃꯛ ꯌꯥꯎꯒꯤ ꯑꯈꯣꯏ ꯑꯃꯅ ꯒꯧꯔꯒꯤꯗ ꯁꯠꯂꯦ ꯑꯃꯅ ꯃꯤꯇꯩꯒꯤꯗ ꯁꯠꯂꯦꯕ
ꯍꯩꯃꯥ ꯈꯪꯗꯦꯅꯦ ꯍꯤꯡ ꯆꯠꯄ ꯌꯥꯎꯕ ꯆꯠꯄꯗꯨ ꯀꯤꯖꯗ꯭ꯔꯣ ꯏꯆꯦ
ꯅꯨꯡꯉꯥꯏꯍꯦ ꯑꯗꯨꯒꯤꯖꯨ ꯃꯈꯜ ꯑꯃ
ꯑꯍꯤꯡꯒ ꯆꯞ
ꯑꯥ ꯍꯣꯏ ꯍꯣꯏ ꯍꯣꯏ ꯑꯁ ꯅꯨꯉꯥꯏꯔꯦ ꯆꯤꯡ ꯃꯊꯛꯇꯨꯗ ꯊꯧꯒꯠꯂꯒꯀꯣ ꯄꯨꯂꯤꯁ ꯂꯩꯌꯦꯕ
ꯑꯥ
ꯄꯨꯂꯤꯁꯀꯩꯗꯨꯁꯨ ꯂꯣꯏ ꯉꯥꯏ ꯂꯩꯔꯝꯃꯦ
ꯎꯝ
ꯑꯗꯨꯒ ꯇꯧꯋꯦ
ꯑꯗꯣ ꯆꯨꯝ ꯑ ꯄꯨꯟꯅ ꯊꯣꯔꯛꯇ꯭ꯔꯗꯤ ꯐꯠꯇꯦ ꯍꯥꯏꯕ꯭ꯔ ꯀꯩꯅꯣꯝ ꯍꯥꯏꯗꯥꯏꯅꯦ
ꯑꯥ ꯃꯥꯅꯦ ꯃꯅꯤꯡ ꯊꯪꯍꯧꯕꯗꯣ ꯐꯠꯇꯦ ꯍꯥꯏꯕ ꯃꯅꯤꯡ ꯊꯪꯕꯗꯨꯅ ꯑꯩꯈꯣꯏꯒꯤ ꯃꯥꯏꯕ ꯃꯥꯏꯕꯤ ꯈꯤꯇꯪ ꯍꯩꯕ ꯉꯥꯛꯊꯣꯛ ꯆꯊꯣꯛꯄ ꯍꯩꯕ ꯃꯤꯅ
ꯇꯧꯒꯗꯕꯅꯦꯕ ꯑꯗꯨꯗꯣ ꯊꯧꯔꯝꯗꯣ ꯂꯣꯏꯔꯛꯄꯗ ꯈꯣꯠꯄꯗ ꯑꯗꯨꯝ ꯅꯣꯡꯂꯩ ꯅꯨꯡꯁꯤꯠꯀꯨꯝꯕ ꯇꯧꯋꯦ ꯍꯥꯏꯕ ꯇꯧꯋꯦꯕ ꯑꯩꯈꯣꯏꯅ ꯍꯦꯛ ꯂꯣꯏꯔꯒ ꯀꯨꯝꯗꯔꯛꯄꯩꯗꯣ
ꯎꯝ
ꯎꯝ ꯅꯣꯡꯖꯦ ꯐꯨꯗꯤꯠ ꯊꯨꯒꯩ ꯆꯨꯖꯥꯅꯤꯍꯦ
ꯍꯩꯏꯃꯥ
ꯍꯪꯉꯕ ꯑꯗꯩꯗꯤ ꯑꯪ ꯑꯗꯨꯒꯗꯤ ꯊꯧꯗꯔꯛꯄꯅꯦ ꯊꯧꯗꯔꯛꯑꯦ ꯀꯔꯥꯏ ꯖꯒꯥ ꯑꯣꯏꯗꯣꯏꯅꯣ ꯈꯪꯗ꯭ꯔꯦꯕ ꯃꯝꯕꯅꯦ ꯅꯣꯡꯁꯨ ꯆꯨꯔꯕꯅꯤꯅ ꯑꯩꯈꯣꯏꯗꯣ
ꯑꯥ
ꯒꯥꯔꯤ ꯑꯦꯛꯁꯤꯗꯦꯟ ꯇꯧꯔ ꯂꯩꯍꯧꯔꯤꯅꯦ ꯍꯥꯏꯕ ꯃꯊꯟꯗ ꯅꯨꯄꯥꯑꯃ ꯅꯨꯄꯥ ꯑꯃ ꯊꯟꯗ ꯑꯁꯁ ꯑꯩ ꯑꯩꯈꯣꯏꯁꯦ ꯈꯥꯝꯁꯨ ꯀꯗꯥꯏ ꯄꯨꯡ ꯑꯃꯃꯨꯛ ꯇꯥꯗ꯭ꯔꯣꯑꯕꯅꯤꯅ ꯀꯃꯥꯏꯅ ꯅꯠꯇ꯭ꯔꯥ
ꯑꯗꯒꯤ ꯆꯠꯂꯨꯔꯤꯕ ꯐꯤꯕꯝꯗꯨꯅ ꯀꯗꯥꯏ ꯀꯗꯥꯏ ꯆꯠꯄ ꯑꯣꯏꯔꯗꯤ ꯐꯩ
ꯍꯣꯏ ꯑꯗꯨꯗꯩꯗꯤ ꯑꯃꯨꯛ ꯅꯨꯄꯤ ꯉꯥꯛꯇꯒ ꯑꯣꯏꯔꯦ ꯑꯩꯈꯣꯏꯗꯣ ꯑꯃꯨꯛ ꯕꯗꯅꯥꯝ ꯁꯤꯂꯗꯤ ꯑꯩꯈꯣꯏꯅ ꯊꯦꯡꯖꯤꯜꯂꯒ ꯈꯣꯠꯂꯒꯅ ꯑꯃꯨꯛ ꯃꯤꯗꯨꯅ ꯑꯅꯤ ꯁꯨꯔꯛꯄ ꯑꯣꯏꯗꯤ ꯑꯃꯨꯛ ꯐꯕ ꯑꯃꯇꯪ ꯃꯁꯥ ꯑꯃꯇꯪꯒ ꯑꯣꯏꯔꯦ ꯑꯁ ꯊꯝꯃꯣꯏꯗꯅꯤ ꯅꯤ ꯅꯤ ꯅꯤꯛ ꯂꯥꯎꯔꯒ ꯂꯥꯛꯑꯦ ꯍꯥꯏꯁ ꯌꯥꯝ ꯐꯖꯗ ꯖꯥꯠꯅꯦ ꯈꯥꯝꯁꯦ ꯈꯥꯝꯁꯦ ꯍꯥꯏꯌꯦ ꯑꯩꯈꯣꯏ ꯈꯔꯅ ꯑꯗꯨꯗꯩ ꯈꯔ ꯑꯝꯅ ꯈꯥꯝꯃꯣꯅ ꯈꯥꯝꯃꯣꯅ ꯇꯧ ꯈꯥꯝꯗꯨꯗ ꯑꯩꯁꯦ ꯅꯨꯃꯤꯠ ꯅꯤꯅꯤ ꯍꯨꯝꯅꯤ ꯑꯩ ꯀꯩꯅꯣꯝꯃ ꯑꯗꯨꯝ ꯇꯧ ꯂꯩꯕꯅꯦ ꯈꯪꯕ ꯍꯥꯏꯗꯤ ꯅꯨꯡꯉꯥꯏꯇꯕꯗꯣ ꯍꯥꯏꯗꯤ ꯅꯨꯄꯥꯁꯨ ꯃꯊꯟꯗ ꯇꯥꯔ ꯂꯩꯍꯧꯕꯗꯣ
ꯒꯥꯔꯤ ꯃꯆꯥꯗꯔꯣ
ꯍꯣꯏ ꯒꯥꯔꯤꯁꯤ ꯈꯥꯝꯃ ꯂꯩꯕ ꯍꯥꯏꯇꯥꯔꯦꯅꯦ ꯑꯗꯨꯒ ꯃꯥꯅ ꯒꯥꯔꯤ ꯃꯆꯥ ꯊꯧꯔꯛꯄꯗ ꯃꯊꯟꯇ ꯊꯨꯝꯖꯤꯟꯕ ꯑꯣꯏꯔꯝꯅꯤꯕ ꯃꯝ ꯃꯕꯅꯤꯅ
ꯍꯣꯏ ꯄꯨꯡꯗꯨꯁꯨ
ꯎꯝ ꯅꯣꯡꯁꯦ ꯑꯗ ꯐꯨꯗꯤꯠ ꯐꯩꯒꯩꯅꯤ ꯆꯨꯔꯤꯁꯤꯁꯨ
ꯀꯤ ꯍꯥꯏꯕ ꯌꯥꯝꯅ ꯅꯨꯡꯉꯥꯏꯇꯕꯗꯣ ꯍꯥꯏꯗꯤ ꯃꯊꯟꯇ ꯂꯩꯍꯧꯔꯦ ꯀꯃꯥꯏꯅ ꯇꯧꯔꯝꯗꯣꯏꯅꯣ ꯈꯟꯕꯗꯣ ꯑꯗꯨ ꯍꯤꯡꯉꯝꯗꯣꯏꯔ ꯁꯤꯔꯝꯗꯣꯏꯔꯅ ꯈꯟꯕꯗꯀꯣ
ꯋꯥ
ꯇꯦ ꯍꯥꯏꯕ ꯌꯥꯝꯅ ꯑꯁ ꯂꯨꯒ ꯅꯨꯡꯗꯥꯡ ꯑꯊꯦꯝꯕꯗꯨꯗꯤ ꯑꯁ ꯈꯪꯗ꯭ꯔꯦ ꯌꯨ ꯉꯥꯎꯁꯜꯂ ꯊꯧꯂꯛꯏꯔꯥ ꯀꯔꯤꯅꯣꯗꯤ ꯈꯪꯗ꯭ꯔꯦꯕ ꯃꯥꯏꯗꯣ
ꯑꯪ
ꯇꯝ ꯌꯥꯝꯅ ꯑꯣꯏꯔꯦꯕ ꯑꯗꯩꯗꯤ ꯍꯜꯂꯛꯑꯦ ꯍꯜꯂꯛꯑꯦ ꯍꯜꯂꯛꯑ ꯀꯟꯗꯤꯔ ꯂꯣꯏꯁꯟꯗꯣ ꯑꯩꯈꯣꯏ ꯄꯨꯜꯂꯞꯂꯞ ꯈꯣꯏꯔꯝꯃꯦꯗꯅ ꯆꯠꯂꯨꯕꯈꯩꯗꯣ
ꯎꯝ
ꯑꯗꯨꯗꯣ ꯑꯁꯣꯏ ꯑꯉꯥꯡ ꯊꯣꯛꯇꯅꯕ ꯈꯣꯠꯇꯅꯕ ꯑꯃ ꯌꯥꯎꯔꯛꯑꯁꯨ ꯉꯥꯛꯊꯣꯛꯄꯤꯌꯨ ꯈꯣꯠꯄꯤꯌꯣꯅ ꯑꯗ ꯂꯥꯏ ꯈꯣꯔꯝꯃꯦ ꯑꯣꯏꯔꯝꯃꯣꯏꯗ ꯑꯩꯈꯣꯏꯁꯦ ꯅꯣꯡ ꯈꯤꯇꯪ ꯄꯥꯗꯕꯒ ꯑꯃꯨꯛ ꯌꯦꯡꯉꯣꯕ ꯄꯨꯡ ꯑꯅꯤ ꯑꯗꯨꯋꯥꯏꯗ ꯑꯃꯨꯛ ꯑꯩꯈꯣꯏ ꯑꯍꯨꯝ ꯈꯛꯇ ꯊꯧꯔꯛꯏꯅꯤ ꯌꯦꯡꯉꯨ
ꯎꯝ
ꯑꯁ ꯒ꯭ꯌꯥꯟ ꯇꯥꯕ ꯅꯠꯇꯦꯅꯦ ꯇꯧꯔꯤꯁꯦ
ꯅꯨꯄꯤ ꯑꯩꯈꯣꯏ ꯑꯍꯨꯝꯇꯪꯅꯦ ꯑꯪ ꯅꯨꯄꯤ ꯑꯩꯈꯣꯏ ꯑꯍꯨꯝꯇꯪꯅꯦ ꯊꯧꯔꯛꯏꯗꯨꯁꯣ ꯈꯪꯉꯕ ꯄꯔꯥ ꯑꯣ ꯑꯩꯈꯣꯏ ꯇꯧꯔꯤꯁꯦ ꯌꯦꯡꯉꯣꯕ ꯂꯥꯏ ꯇꯤꯟ ꯆꯪꯗ꯭ꯔꯕꯅꯦ ꯏꯕꯦꯝꯃ
ꯍꯣꯏ ꯂꯥꯏꯇꯤꯟꯅ ꯑꯣꯏꯅ ꯀꯤꯔꯝꯃꯗꯣꯏꯅꯦ
ꯎꯝ ꯅꯨꯄꯤ ꯒꯨꯟ ꯊꯨꯒꯥꯏꯕꯤ ꯉꯥꯛꯇ ꯄꯨꯡ ꯄ ꯑꯥ ꯑꯩꯈꯣꯏ ꯃꯁꯦꯟ ꯃꯥꯟꯅꯕ ꯍꯥꯏꯗꯤ ꯂꯤꯡꯖꯦꯜꯃꯥꯟꯅꯈꯤꯕꯒꯤꯀꯣ
ꯎꯝ
ꯑꯗꯨꯒꯤ ꯐꯔꯤꯅꯦꯕ ꯑꯗꯨꯒꯤ ꯃꯥꯟꯅꯈꯤꯕ ꯀꯤꯗꯕꯩ ꯋꯥꯅꯤꯀꯣ ꯑꯁ ꯃꯥꯟꯅꯔꯝꯗ꯭ꯔꯗꯤ ꯏꯊꯟꯗꯒ ꯌꯥꯎꯕꯗꯨꯗꯤ ꯀꯩꯗꯧꯅꯨꯡꯗ ꯌꯥꯎ ꯌꯥꯔꯣꯏ
ꯏꯊꯟꯗ ꯀꯥꯏꯅ ꯀꯩꯅꯣ ꯇꯧꯕꯒꯤ ꯎꯝ ꯀꯤꯖꯗꯅ
ꯍꯝꯖꯟꯖꯥꯟ ꯑꯣꯏꯗꯣꯏꯅꯦꯕ ꯄꯥꯝꯖꯗꯕ ꯃꯤꯗꯗꯤ ꯇꯟꯗꯣꯏꯅꯦ ꯍꯥꯏꯕ ꯀꯔꯤ ꯀꯥꯟꯅꯅꯕ ꯍꯥꯏꯅ ꯈꯟꯗꯣꯏꯅꯦꯕ
ꯑꯣꯏꯔꯣ ꯍꯥꯏꯗꯤ ꯁꯨꯃꯥꯏꯅ ꯇꯧꯋꯦꯕꯗꯣ ꯈꯪꯗꯗꯅ ꯃꯥꯅ ꯍꯥꯏꯗꯤ ꯇꯥꯛꯄꯒꯤ ꯇꯥꯏꯃꯤꯡ ꯑꯗꯨ ꯂꯩꯇ ꯇꯥꯔꯒꯗꯤ ꯂꯩꯍꯧꯕ ꯈꯣꯠꯍꯧꯕ ꯑꯗꯒꯤ ꯆꯤꯠꯊꯍꯧꯕ ꯅꯥꯀꯟꯗ ꯍꯥꯏꯗꯣꯏꯅꯦ ꯑꯃꯨꯛꯀ
ꯌꯥꯝ ꯂꯨ ꯌꯦ ꯑꯗꯣ ꯑꯩꯈꯣꯏ ꯑꯃꯨꯛꯁꯨ ꯈꯜꯂꯦ ꯑꯗꯩꯗꯤ ꯃꯧ ꯑꯣꯏꯔꯗꯤ ꯆꯠꯄ ꯀꯩꯁꯨ ꯐꯪꯉꯔꯣꯏꯗꯅ ꯑꯗꯨꯒꯤ ꯂꯩꯁꯥꯔꯤꯉꯩ ꯆꯠꯍꯧꯔꯤꯁꯦ ꯐꯔꯦꯅ ꯑꯃꯨꯛꯁꯨ ꯈꯜꯂꯦ ꯌꯥꯝ ꯊꯤ ꯅꯨꯡꯉꯥꯏ ꯅꯨꯡꯉꯥꯏꯕꯒꯤꯗꯤ
ꯃꯌꯥꯝ ꯑꯦꯛꯁꯄꯤꯔꯤꯌꯦꯟꯁ ꯑꯃ ꯑꯣꯏꯅ
ꯎꯝ ꯀꯅꯥꯅꯣꯅꯣ ꯏꯃꯥꯟꯅꯕꯅ ꯄꯟꯖꯤꯠ ꯂꯣꯏꯁꯪꯒꯤ ꯊꯕꯛ ꯊꯧꯃꯤꯅꯦꯅ ꯃꯤꯡ ꯀꯧꯔꯅꯤꯅ ꯑꯩꯉꯣꯟꯗ
ꯎꯝꯍꯝ ꯍꯝ ꯍꯝ
ꯀꯅꯨꯡꯗꯇ ꯂꯩꯔꯝꯃꯦ ꯀꯩꯅꯣꯝ ꯇꯧꯕꯗ ꯅꯪ ꯑꯗꯨꯝ ꯎꯏ ꯐꯣꯠꯇꯣꯗꯅ ꯀꯣꯅꯨꯡꯒꯤ ꯀꯩ ꯊꯕꯛ ꯇꯧꯔꯒꯦ ꯍꯪꯉꯛꯏꯅꯦ ꯀꯣꯅꯨꯡꯒꯤ ꯀꯩ ꯊꯕꯛ ꯇꯧꯒ ꯍꯪꯉꯛꯏꯅꯤꯅꯦ ꯋꯥꯂꯣꯏꯔꯦ ꯀꯩꯅꯨꯡꯗ ꯀꯔꯤ ꯊꯕꯛ
ꯀꯗꯣꯝꯒꯤ ꯊꯧ ꯄꯨꯔꯦꯅ
ꯅꯣꯡꯑꯕꯅꯦ ꯑꯩꯈꯣꯏ
ꯏꯆꯦ ꯍꯣꯏꯅ ꯊꯥꯒꯠꯂꯛꯄꯗꯣ ꯌꯦꯡꯕ ꯅꯨꯡꯉꯥꯏ ꯑꯩꯁꯨ ꯆꯠꯅꯤꯡꯉꯤ
ꯆꯠ ꯆꯠꯅꯤꯡꯉꯦ ꯍꯥꯏꯖꯤꯅꯤ ꯑꯗꯣ ꯑꯩꯒꯤ ꯇꯦꯇꯁꯇ ꯃꯤꯈꯩꯁꯦ ꯀꯔꯤꯅꯣ ꯊꯧꯔꯝꯁꯦ ꯀꯩꯅꯣ ꯈꯪꯗꯕꯈꯩꯖꯦ
ꯑ ꯍꯣꯏ ꯍꯥꯏꯗꯤ ꯅꯤꯡꯖꯡꯉꯨꯗꯕ ꯕꯒꯨꯝꯕꯖꯦ ꯍꯥꯏꯗꯤ ꯏꯆꯦꯗ ꯊꯃꯛꯄ ꯌꯥꯗꯦ ꯉꯁꯤ
ꯎꯝ ꯍꯣꯏ ꯍꯣꯏ ꯑꯁ ꯁꯤꯡꯆꯞꯄ ꯍꯥꯏꯖꯦ ꯀꯅꯥꯝꯇꯅ ꯀꯩ ꯈꯪꯗꯦꯕ ꯀꯥꯏ ꯆꯠꯂꯤꯅꯣ ꯅꯪꯒꯤꯖꯦ ꯑꯗꯨ
ꯑ ꯅꯨꯡꯗꯥꯡ ꯑꯍꯤꯡꯗꯨꯗ ꯍꯥꯏꯔꯝꯅꯤꯅ ꯈꯪꯗꯕ ꯃꯤꯅꯗꯤ ꯏ ꯚꯥꯞꯇꯣ
ꯎꯝ ꯑꯗꯨꯅꯦ ꯑꯁ ꯅꯪꯉꯣꯟꯗꯒꯤ ꯐꯩꯅꯥꯝ ꯈꯪꯉꯦ ꯍꯥꯏꯔꯤ
ꯁꯤ ꯃꯌꯥꯝꯁꯤꯖꯨ ꯈꯪꯗ ꯌꯥꯄꯣꯠ ꯇꯦꯅꯦ ꯇꯧꯔꯤꯁꯦ ꯑꯦ ꯃꯦꯝ ꯇꯝꯐꯥ ꯍꯣꯏꯒꯤ ꯂꯥꯏꯔꯤꯛ ꯇꯨꯗꯤ ꯃꯩꯇꯩ ꯃꯌꯦꯛꯇ ꯐꯣꯡꯒ꯭ꯔꯕꯣ ꯂꯥꯏꯔꯤꯛꯇꯣ
ꯈꯪꯗꯤꯌꯦ ꯑꯦꯅꯥꯂꯤꯁ ꯑꯩ ꯊꯝꯃꯒꯦ ꯆꯥꯛ ꯑꯝꯇ ꯆꯥꯔꯨꯒꯤꯒꯦ
ꯍꯣꯏ ꯍꯣꯏ ꯏꯆꯦ
ꯎꯝ